ꯑ ꯍꯜꯂꯣ
ꯏꯁ ꯍꯀꯝ ꯍꯥꯟꯅ ꯆꯜꯂꯦꯛꯑꯦ ꯇꯠ
ꯎꯝ ꯆꯥꯛ ꯆꯥꯔꯕꯣ
ꯆꯥꯔꯦ ꯉꯁꯥꯏꯅ ꯍꯜꯂꯛꯑꯒ ꯆꯥꯛ ꯆꯥꯔꯦ ꯎꯇꯤ ꯊꯣꯡꯉꯦ ꯍꯥꯎꯇꯦ ꯉꯁꯤꯒꯤ ꯎꯇꯤ
ꯆꯥꯛ ꯀꯅꯥꯟ ꯊꯣꯡꯕ
ꯑꯩꯈꯣꯏ ꯃꯥꯅ ꯉꯔꯥꯡꯒꯤ ꯑꯩꯅ ꯉꯥ ꯀꯣꯇꯥ ꯊꯣꯡꯕꯗꯣ ꯑꯗꯨ ꯑꯣꯏꯅ ꯑꯃꯨꯛ ꯆꯥꯔꯦ ꯈꯔ ꯂꯦꯝꯍꯧꯕꯗꯣ
ꯍꯣꯏꯅꯦ ꯅꯪ ꯊꯣꯡꯗꯨꯅ ꯍꯥꯎꯕ ꯃꯥꯜꯂꯦꯅꯦ
ꯍꯥꯎꯏ ꯀꯩꯅꫭ
ꯃꯩ ꯂꯥꯛꯇ꯭ꯔꯤꯕ
ꯃꯩ ꯂꯥꯛꯇꯤꯌꯦ
ꯑꯣ ꯂꯥꯛꯈ꯭ꯔꯅꯤ ꯂꯥꯛꯈ꯭ꯔꯅꯤ ꯑꯩ
ꯃꯩꯔꯥ
ꯑ
ꯁꯣꯂꯔꯗ ꯆꯥꯔꯖ ꯇꯧꯔꯤꯗꯨ ꯌꯥꯝ ꯇꯞꯄꯦ ꯌꯥꯗꯦ
ꯎꯝ
ꯆꯠꯄꯁꯨ ꯊꯨꯕ
ꯎꯝ ꯍꯣꯏ
ꯀꯨꯏꯔꯦ ꯄꯨꯡ ꯄꯨꯡ ꯑꯅꯤ ꯍꯦꯜꯂꯝꯃꯅꯤ ꯇꯧꯕꯩꯅ
ꯎꯝ
ꯁꯠ ꯗꯥꯎꯟ ꯆꯠꯂꯕꯅꯦ ꯉꯔꯥꯡ ꯅꯨꯡꯗꯥꯡꯗꯣ
ꯎꯝ
ꯍꯧꯒꯠꯄꯗ ꯉꯥꯜꯂꯛꯇ꯭ꯔꯦ ꯑꯗꯨꯅ ꯑꯌꯨꯛ ꯍꯧꯒꯠꯄꯗꯨꯁꯨ ꯁꯨꯝꯃꯩ ꯂꯥꯛꯀꯅꯤꯗ ꯐꯣꯟ ꯄꯨꯔꯒ ꯆꯥꯔꯖ ꯇꯧꯕ ꯌꯥꯕꯅꯦꯕꯀꯣ ꯑꯥꯗꯥ ꯃꯩ ꯂꯥꯛ ꯀꯅꯤꯗ ꯈꯜꯂꯒ ꯄꯨꯗꯕꯅꯦꯕ ꯑꯗꯨꯒ ꯍꯜꯂꯛꯄꯗ ꯃꯩꯁꯨ ꯂꯥꯛꯑꯝꯗꯦ ꯑꯗꯨꯅ ꯉꯥꯏꯍꯥꯛꯃꯨꯛ ꯆꯥꯔꯖ ꯇꯧꯔꯦ ꯁꯠ ꯗꯥꯎꯟꯗꯨ ꯍꯜꯂꯛ ꯑ ꯇꯧꯅꯤꯡꯗ꯭ꯔꯦꯗ ꯑꯃꯨꯛ ꯇꯧꯗ꯭ꯔꯦꯗꯨ ꯑꯃꯨꯛ ꯇꯧꯔꯦ
ꯎꯝ ꯑꯩꯁꯨ ꯈꯜꯂꯝꯅꯦ ꯅꯪ ꯀꯩꯅꯣ ꯆꯠꯄꯗ ꯇꯧꯕ ꯌꯥꯕꯕꯨ ꯍꯥꯏꯅ
ꯑꯗꯣ ꯇꯟꯗꯅ ꯑꯃꯨꯛ ꯄꯨꯗ꯭ꯔꯕ ꯑꯩꯗꯣ
ꯌꯥꯝ ꯄꯪꯒꯅꯨꯀꯣ
ꯃꯩꯁꯨ ꯂꯥꯛꯀꯅꯤ ꯈꯟꯕ ꯑꯩꯗꯣ ꯍꯥꯏꯗꯤ ꯅꯣꯡꯁꯨ ꯇꯥꯗꯝꯅꯤꯅ ꯅꯨꯡꯁꯤꯠꯁꯨ ꯌꯥꯝ ꯀꯟꯗꯅꯤꯅ ꯂꯥꯛꯀꯅꯤꯗ ꯁꯨꯃꯥꯏꯅ ꯈꯟꯅ
ꯎꯝ ꯑꯗꯨꯕꯨ ꯂꯥꯛꯇ꯭ꯔꯕ
ꯂꯥꯛꯇꯦ ꯑꯗꯨꯒꯤ ꯁꯤꯗꯤ ꯁꯤꯗꯤ ꯆꯥꯔꯖ ꯇꯧꯔꯤꯅꯦ
ꯎꯝ ꯎꯝ
ꯇꯥꯔꯕꯣ
ꯍꫭꯏ ꯍꫭꯏ ꯆꯥꯗ꯭ꯔꯤꯗ
ꯀꯔꯤꯒꯤ ꯊꯦꯡꯉꯤꯅꯦ ꯍꯧꯖꯤꯛ ꯄꯨꯡ ꯀꯌꯥ ꯇꯥꯔꯒꯦ
ꯀꯌꯥ ꯇꯥꯔꯦ
ꯈꯪꯗꯦ ꯅꯪ ꯌꯦꯡꯉꯨ
ꯅꯪꯅ ꯍꯪꯕꯅꯦ ꯅꯪ ꯌꯦꯡꯗꯧꯕ
ꯅꯪ ꯌꯦꯡꯉꯨ
ꯀꯌꯥ ꯇꯥꯔꯒꯦ ꯀꯌꯥ ꯇꯥꯔꯒꯦ
ꯄꯨꯡ ꯃꯔꯤ
ꯄꯨꯡ ꯃꯔꯤ ꯈꯛꯇ
ꯎꯝ
ꯑꯩꯈꯣꯏꯗꯤ ꯄꯨꯡ ꯑꯅꯤ ꯉꯛꯇ ꯇꯥꯔꯤꯌꯦ
ꯎꯝ ꯕꯥꯔꫭ ꯇꯥꯗꯔꫭ ꯃꯥꯜꯂꯦ
ꯎꯝ ꯑꯠꯆꯥꯥ ꯑꯩꯈꯣꯏ ꯄꯨꯡ ꯃꯪꯉꯥ ꯈꯛꯇ ꯉꯥꯏꯔꯤꯗ ꯑꯌꯨꯛꯀꯤ
ꯑꯦ ꯅꯠꯇꯦ ꯕꯥꯔꯣꯇꯥꯗ ꯉꯥꯏꯔꯤ ꯅꯠꯇꯦ ꯎꯝ ꯎꯝ ꯄꯨꯡ ꯑꯃ ꯇꯥꯗꫭꯔꯦ ꯃꯤꯅꯤꯠ ꯀꯨꯟ ꯈꯛꯇ ꯉꯥꯏꯔꯦ
ꯎꯝ ꯉꯜꯂꯤꯗ ꯊꯣꯡꯅꯤꯡꯗ꯭ꯔꯤ ꯍꯧꯖꯤꯛꯇꯤ
ꯑꯣ ꯄꯨꯡ ꯀꯌꯥꯗ ꯍꯧꯒꯠꯄ
ꯄꯨꯡ ꯀꯩ ꯃꯔꯤ ꯃꯈꯥꯏ ꯃꯉꯥꯒꯨꯝꯕꯗ ꯑꯗꯨꯝ ꯍꯧꯒꯠꯂꯦ ꯍꯧꯒꯠꯄꯗꯤ
ꯀꯩꯗꯕ ꯌꯥꯝ ꯉꯜꯂꯤ ꯀꯩꯅꯣ ꯆꯥꯛꯁꯨ ꯊꯣꯡꯕ ꯅꯠꯇꯦ ꯊꯕꯛꯁꯨ ꯇꯧꯕ ꯅꯠꯇꯦ
ꯑꯗꯨꯗꯤ ꯀꯩꯅꯣ ꯇꯧꯕꯗꯣ ꯑꯩꯒꯤ ꯍꯧꯒꯠꯄ ꯇꯥꯏꯃꯤꯡꯗꯣ ꯑꯥ ꯏꯁ꯭ꯀꯨꯜꯗꯨꯁꯨ ꯑꯗꯨꯃꯥꯏꯅ ꯍꯧꯒꯠꯄ ꯌꯥꯗ꯭ꯔꯦ ꯑꯗꯨꯝꯊꯪꯗꯩꯗꯤ ꯑꯗꯨꯝ ꯇꯨꯝꯕ ꯌꯥꯗꯦ
ꯏꯁ꯭ꯀꯨꯜꯗꯨꯁꯨ ꯌꯥꯝ ꯉꯟꯅ ꯍꯧꯒꯠꯂꯤ ꯀꯩꯅꯣ
ꯐꯥꯏꯐ ꯊꯔꯇꯤꯗ
ꯑꯩꯅ ꯕꯣꯔꯗꯤꯡ ꯂꯩꯕ ꯃꯇꯝꯗ ꯄꯨꯡ ꯀꯌꯥꯗꯅꯣ ꯍꯧꯒꯠꯂꯒ ꯂꯥꯏꯔꯤꯛ ꯄꯥꯕꯗꯣ ꯀꯥꯎꯒ꯭ꯔꯦ ꯏꯁ ꯍꯧꯒꯠꯄ ꯎꯝ ꯍꯧꯒꯠꯄꯇꯟꯗꯅ ꯅꯥꯁꯤꯟꯅꯕꯅꯤ ꯀꯗꯔꯗꯣ ꯍꯥꯏꯗꯤ ꯋꯤꯟꯇꯔ ꯃꯇꯝꯗꯗꯤ ꯍꯧꯒꯠ ꯐ ꯌꯥꯝ ꯇꯜꯂꯦꯕ ꯕ꯭ꯂꯦꯡꯀꯦꯠ ꯃꯆꯥꯗꯣ ꯄꯨꯔꯒ ꯂꯥꯏꯔꯤꯛ ꯄꯥꯕꯅꯦ
ꯎꯝ ꯑꯗꯨ ꯑ ꯌꯥꯝ ꯇꯟꯕ ꯀꯥꯡꯕꯨ ꯑꯣꯏꯔꯝꯅꯤ ꯅꯪꯁꯨ ꯑꯩꯅ ꯈꯪꯉꯦ
ꯃꯥꯅꯤ ꯍꯣꯏ ꯆꯥꯛ ꯌꯦꯟꯖꯥꯡꯅ ꯍꯥꯎꯗꯕꯅꯤ
ꯎꯝ
ꯁꯇꯔꯗꯦꯗꯔꯣ ꯌꯦꯟꯕꯨꯗꯤ ꯌꯦꯟ ꯊꯣꯡꯕ ꯄꯤꯖꯩ ꯑꯗꯨ ꯑꯣꯏꯔꯁꯨ ꯃꯍꯤ ꯉꯥꯛꯇ
ꯎꯝ ꯃꯍꯤ ꯑꯗꯨꯝ ꯁꯥ ꯃꯇꯨꯝ ꯃꯥꯟꯗꯦ ꯐꯪꯂꯝꯕꯅꯤꯗ
ꯑꯗꯨ ꯑꯣꯏꯔꯁꯨ ꯃꯣꯏꯒꯤ ꯈꯨꯊꯥꯡꯗ
ꯎ
ꯊꯥꯎꯗ ꯊꯥꯎꯈꯦ ꯏꯁꯤꯡ ꯃꯌꯥꯝꯗ ꯌꯦꯟ ꯈꯔ ꯍꯥꯞꯄꯗꯣ ꯑꯗꯨꯒ ꯑꯩꯈꯣꯏꯗꯤ ꯍꯥꯏꯔꯨꯅ
ꯑꯗꯨ ꯑꯣꯏꯔꯁꯨ ꯑꯗꯨꯝ ꯍꯥꯎꯋꯦꯅ ꯁꯥ ꯊꯣꯡꯕ ꯅꯨꯃꯤꯠꯇꯦ ꯁꯛꯀ ꯌꯥꯝ ꯆꯪꯅꯦ
ꯎꯝ ꯕꯨꯗꯤꯒꯅꯦꯂ ꯏꯅ ꯍꯥꯎ꯭ꯔꯤ
ꯎꯝ
ꯑꯗ ꯂꯥꯏꯔꯤꯛ ꯃꯇꯝ ꯅꯨꯡꯗꯥꯡꯗꯀꯣ
ꯍꯣꯏ
ꯂꯥꯏꯔꯤꯛ ꯄꯥꯕ ꯂꯣꯏꯔꯀꯥꯟꯗ ꯑꯩꯈꯣꯏ ꯑꯩꯈꯣꯏꯒꯤ ꯔꯨꯝꯗ ꯅꯍꯥꯟ ꯃꯤꯁ ꯑꯃ ꯂꯩꯔꯝꯃꯦꯕꯀꯣ
ꯎꯝ
ꯑꯗꯨ ꯃꯇꯝꯗ ꯃꯤꯁꯇꯣ ꯔꯨꯝ ꯑꯃꯗ ꯇꯨꯝꯈ꯭ꯔꯕ ꯑꯗꯨꯒꯤ ꯐꯣꯟ ꯆꯥꯔꯖ ꯇꯧꯐꯝ ꯂꯩꯌꯦꯕꯀꯣ
ꯍꯥ
ꯅꯨꯄꯥꯁꯤꯡ ꯐꯣꯟ ꯂꯣꯠꯅ ꯄꯥꯏꯕꯗꯣ ꯑꯩꯈꯣꯏꯗ ꯐꯣꯟ ꯆꯥꯔꯖ ꯇꯧꯕꯤꯌꯣꯅ ꯄꯤꯔꯛꯑꯦꯕ ꯂꯥꯏꯔꯤꯛ ꯄꯥꯕ ꯃꯇꯝ ꯂ ꯑꯣꯏꯔꯕꯗ ꯑꯩꯈꯣꯏ ꯑꯩꯈꯣꯏ ꯃꯌꯥꯝꯗꯣ ꯀꯤꯠꯆꯟꯗꯨꯗꯒꯤ ꯆꯥꯛ ꯍꯨꯔꯥꯟꯕ ꯆꯠꯂꯅꯤ ꯁꯤꯡꯖꯨ ꯆꯥꯅꯕꯅꯕꯀꯣ ꯍꯥꯎꯗ ꯍꯗꯪ ꯏꯃꯒ ꯍ ꯊꯑ ꯇꯥꯛ ꯍꯔꯗ
ꯀꯩꯁꯨ ꯌꯥꯝ ꯇꯧꯔꯛꯄꯅꯦ ꯑꯗꯨꯒꯨꯝꯕ ꯑꯁ ꯑꯩꯈꯣꯏ ꯍꯦꯟꯖꯤꯟꯅꯉꯩꯗ ꯑꯩꯈꯣꯏꯅ ꯇꯧꯕꯗꯦ ꯑ ꯑꯩꯈꯣꯏꯒꯤ ꯎꯝ
ꯍꯥꯏꯔꯛꯑꯣ ꯅꯪ ꯍꯥꯟꯅ ꯍꯥꯏꯔꯛꯑꯣ ꯇꯥꯕꯤꯒꯦ
ꯎꯝ ꯇꯥꯗ꯭ꯔꯁꯨ ꯌꯥꯏ ꯅꯪ ꯍꯥꯏꯔꯛꯑꯣ
ꯅꯪ ꯍꯥꯏꯔꯛꯑꯣ
ꯎꯝ ꯑꯩꯈꯣꯏꯗꯤ ꯑꯩꯈꯣꯏꯁꯨ ꯍꯣꯏ ꯑꯩ ꯂꯩꯔꯝꯕ ꯃꯇꯝꯗꯨ ꯀ꯭ꯂꯥꯁ ꯑꯩꯠ ꯅꯥꯏꯟ ꯇꯦꯟ ꯃꯇꯝꯗꯨ ꯑ ꯅꯨꯄꯤ ꯅꯨꯄꯥ ꯂꯩꯃꯤ ꯅꯥꯏꯕ
ꯎꯝ
ꯑꯁ ꯂꯣꯏꯔꯦ ꯂꯣꯏꯔꯦ ꯂꯣꯏꯔꯦ ꯈꯠꯄ꯭ꯔꯁꯤꯗꯤ ꯈꯠꯄ꯭ꯔꯁꯤꯗꯤ
ꯎꯝ ꯅꯪꯗꯤ ꯈꯠꯄ ꯐꯪ ꯐꯪꯂꯝꯔꯣꯏ ꯐꯪꯂꯝꯃꯣꯏ
ꯍꯣꯏ ꯑꯩꯗꯤ ꯀꯔꯤ ꯍꯥꯏꯅꯤ ꯌꯥꯝ ꯂꯥꯡꯒꯟꯗꯕꯅꯤꯗ ꯑꯉꯥꯡ ꯑꯣꯏꯔꯤꯉꯩꯗꯁꯨ ꯈꯛꯄ ꯈꯠꯄ ꯏꯗꯤ ꯇꯥꯔꯝꯅꯤ ꯑꯗꯨꯕꯨ ꯀ꯭ꯂꯥꯁ ꯇꯦꯟ ꯌꯧꯔꯛꯛꯇꯗꯤ ꯈꯔꯠꯄ ꯈꯠꯄ ꯍꯧꯕ ꯍꯥꯏꯕꯁꯦ ꯑꯗꯨꯝ ꯑꯦ ꯏꯃꯥꯟꯅꯕ ꯈꯣꯏ ꯇꯤꯟꯅꯔꯒꯀꯣ
ꯍꯣꯏ ꯅꯪꯒꯤ ꯍꯥꯏꯌꯣ ꯇꯥꯈ꯭ꯔꯒꯦ ꯑꯃꯨꯈꯛ
ꯑꯗꯨꯒ ꯃꯣꯏ ꯃꯌꯥꯝ ꯐꯣꯟꯗꯣ ꯄꯥꯏꯔꯅꯤ ꯑꯗꯨꯗ ꯑꯩꯗꯤ ꯐꯦꯁꯕꯨꯛꯁꯦ ꯍꯥꯡꯗ꯭ꯔꯦꯕꯀꯣ ꯀ꯭ꯂꯥꯁ ꯇꯦꯟ ꯂꯣꯏꯕꯗ ꯐꯣꯟ ꯄꯥꯏꯕꯅꯤꯅ ꯑꯦ ꯍꯥꯡꯕ꯭ꯔꯣ ꯍꯥꯡꯗꯕ꯭ꯔꯣ ꯀꯥꯎꯈ꯭ꯔꯦ ꯑ ꯍꯥꯡꯉꯣ ꯃꯥꯜꯂꯦ ꯑꯗ ꯃꯤꯒꯤ ꯐꯣꯟꯗ ꯂꯣꯛ ꯏꯟ ꯇꯧꯔꯛꯑꯦ ꯃꯦꯁꯦꯁ ꯊꯥꯗꯅꯀꯣ ꯑꯍꯥꯟꯕ ꯐꯦꯁꯕꯨꯛ ꯄꯥꯏꯕ ꯃꯇꯝꯗꯗꯤꯀꯣ ꯃꯤ ꯃꯌꯥꯝ ꯃꯦꯁꯦꯁ ꯊꯥꯔꯛꯑꯦꯕ ꯃꯌꯥꯝ ꯊꯥꯔꯛꯄꯗ ꯑꯗꯨꯝ ꯔꯤꯄ꯭ꯂꯥꯏ ꯄꯕ
ꯑꯗꯣ ꯅꯣꯏ ꯃꯇꯝꯇꯗꯤ ꯀꯩꯅꯣ ꯇꯧꯗꯦꯅ ꯀꯌꯥ ꯆꯤꯊꯤ ꯀꯌꯥ ꯆꯠꯅꯗꯦꯀꯣ
ꯅꯗ ꯑꯗꯨ ꯑꯗꯨꯒ ꯇꯨ ꯊꯥꯎꯖꯟ ꯀꯩꯅꯣꯗꯅꯦ ꯎꯝ ꯁꯥꯏ ꯍꯥꯏꯕ ꯍꯩꯇ꯭ꯔꯦ ꯑꯗꯨꯒ ꯑꯗꯨꯒ ꯁꯟꯗꯦ ꯃꯇꯝꯗꯀꯣ
ꯑ
ꯑ ꯏꯁꯇꯣꯔꯤ ꯇꯥꯏꯝ ꯑꯗꯨꯝꯕꯁꯨ ꯂꯩ ꯑꯗꯨ ꯑꯣꯏꯔꯁꯨ ꯏꯁꯩ ꯁꯛꯄ ꯑꯗꯨꯝꯕ ꯑ ꯂꯩꯌꯦꯗꯅ ꯁꯔꯚꯤꯁꯀꯨꯝꯕꯗꯣ
ꯎꯝ
ꯅꯨꯡꯊꯤꯤꯟꯗ ꯂꯣꯏꯔꯒ ꯑꯩꯈꯣꯏꯗ ꯒ꯭ꯔꯥꯎꯟ ꯃꯊꯛꯇ ꯀꯣ ꯑꯩꯈꯣꯏꯒꯤ ꯔꯨꯝꯅ ꯃꯈꯥꯗꯅꯦꯕ ꯃꯊꯛꯇ ꯑꯩꯈꯣꯏꯅ ꯌꯨꯝ ꯁꯦꯡꯕ ꯁꯥꯗꯅ ꯉꯥꯏꯍꯥꯛ ꯌꯨꯝꯊꯦꯡꯕ ꯁꯥꯔꯦꯕꯀꯣ ꯑꯗꯨꯗ ꯃꯤ ꯑꯅꯤꯅ ꯆꯦ ꯖꯔꯗ ꯀꯨꯝꯃꯅꯤ ꯂꯝꯕꯤ ꯑꯃ ꯊꯣꯛꯄ ꯂꯩꯌꯦꯕꯀꯣ ꯊꯣꯛꯐꯝ ꯑꯗꯨꯗꯝ ꯃꯣꯏ ꯆꯠꯂꯅꯤ ꯑꯩꯈꯣꯏ ꯌꯨꯝ ꯁꯦꯡꯕ ꯁꯥꯔꯒ ꯉꯥꯏꯗꯣꯏ ꯍꯥꯏꯗꯤ ꯑꯆꯥꯄꯣꯠꯒꯨꯝꯕ ꯆꯥꯅꯤꯡꯉꯦꯗꯅ ꯕꯖꯥꯔꯗꯣ ꯌꯥꯝ ꯂꯥꯞꯄꯨꯗꯤ ꯌꯥꯝ ꯂꯥꯞꯄ ꯅꯠꯇꯦꯕ ꯑꯗꯨꯒꯤ ꯃꯣꯏ ꯂꯥꯛꯄ ꯉꯥꯏꯔꯅꯤ ꯌꯨꯝ ꯁꯦꯡꯕ ꯁꯥꯔ ꯀꯗꯔꯗ
ꯅ ꯑ ꯅꯪ ꯇꯝꯗꯤ ꯆꯤꯊꯤ ꯇꯨ ꯀꯌꯥ ꯆꯠꯅꯔꯝꯃꯣꯏꯗꯥꯏꯅ ꯈꯟꯗ ꯑꯩꯈꯣꯏ ꯃꯇꯝꯗ ꯑꯔꯣꯏꯕ ꯑꯣꯏꯕꯅ ꯑꯩꯈꯣꯏꯅ
ꯀ꯭ꯂꯥꯁ ꯀ꯭ꯂꯥꯁ ꯁꯤꯛꯁ ꯐꯥꯎꯔꯣ ꯀ꯭ꯂꯥꯁ ꯐꯥꯏꯚ ꯐꯥꯎꯔꯣꯗꯤ ꯌꯥꯝ ꯊꯥꯅꯔꯝꯃꯤꯗ ꯑꯗꯨꯗꯩ ꯈꯪꯗ꯭ꯔꯦ
ꯀ꯭ꯂꯥꯁ ꯇꯦꯟ ꯐꯥꯎ ꯀꯥꯞꯁꯦ ꯑꯗꯨꯝ ꯆꯤꯊꯤ ꯊꯥꯅꯔꯝꯃꯦ ꯑꯩꯈꯣꯏꯒꯤ ꯀꯩꯅꯣꯁꯦ ꯑꯗꯣ ꯆꯤꯊꯤ ꯊꯥꯕꯒꯤ ꯑꯦꯖꯦꯟꯅ ꯑꯩꯅ
ꯎꯝ
ꯅꯨꯄꯥ ꯃꯥꯅ ꯑꯁꯤ ꯄꯥꯝꯃꯦ ꯑꯁꯤ ꯅꯨꯄꯤꯁꯦ ꯍꯥꯏꯕꯤꯌꯣ ꯍꯥꯏꯔꯗꯤ ꯃꯥꯅ ꯆꯤꯊꯤꯗ ꯏꯔꯒ ꯌꯦ ꯁꯨꯔꯅꯨ ꯑꯦ ꯁꯔꯅ ꯋꯥꯄꯒ ꯑꯃ ꯅꯨꯄꯤꯗꯨ ꯄꯤꯈ꯭ꯔꯅꯤꯕ ꯑꯗꯨꯒ ꯑꯗꯨꯒꯤ ꯔꯤꯄ꯭ꯂꯥꯏꯁꯨ ꯑꯣꯏꯅ ꯄꯤꯗꯧꯝꯅꯦ ꯅꯨꯄꯤꯗꯒꯤ ꯆꯤꯊꯤꯗ ꯑꯣꯏꯅ ꯄꯨꯔꯛꯂꯒꯦꯀꯣ ꯑꯃꯨꯛꯀ ꯅꯨꯄꯥ ꯄꯤꯗꯕ ꯑꯗꯨ ꯆꯤꯊꯤꯗꯨ ꯄꯥꯎ ꯅꯨꯡꯉꯥꯏꯕ ꯅꯨꯡꯉꯥꯏꯇꯕ ꯑꯩꯒꯤ ꯑꯦꯛꯁ ꯑꯗꯨꯝ ꯁꯛ ꯁꯛꯀꯤ ꯃꯑꯣꯡꯗꯨꯅ ꯈꯪꯅꯤꯕ
ꯑꯗꯨꯒ ꯑꯗꯨ ꯃꯇꯝꯗ ꯑꯩꯗꯤ ꯀ꯭ꯂꯥꯁ ꯇꯦꯟ ꯂꯣꯏꯈ꯭ꯔꯕꯀꯣ
ꯑ
ꯑꯩ ꯑꯩꯒꯤ ꯀ꯭ꯂꯥꯁ ꯇꯦꯟ ꯊꯥꯗꯣꯔꯦ ꯑꯗꯨꯒ ꯑꯩꯒꯤ ꯖꯨꯅꯤꯌꯔ ꯖꯨꯅꯤ ꯅꯠꯇ ꯃꯥꯅ ꯀ꯭ꯂꯥꯁ ꯅꯥꯏꯟ ꯀꯣ ꯑꯩꯅ ꯀ꯭ꯂꯥꯁ ꯇꯦꯟ ꯑꯣꯏꯕ ꯅꯠꯇꯦ ꯑꯩꯅ ꯀ꯭ꯂꯥꯁ ꯇꯦꯟ ꯊꯥꯒ ꯊꯥꯒꯗꯕ ꯃꯇꯝꯗꯣ ꯃꯥ ꯀ꯭ꯂꯥꯁ ꯇꯦꯟ ꯀꯥꯔꯦ ꯍꯣꯏ ꯑꯗꯣ ꯃꯥ ꯕꯣꯔꯗꯤꯡ ꯂꯩꯕ ꯅꯨꯄꯥꯅꯦꯀꯣ ꯃꯥꯅ ꯑꯩꯉꯣꯟꯗ ꯈ꯭ꯔꯥꯁ ꯂꯩꯌꯦ ꯍꯥꯏꯕꯀꯣ ꯑ ꯑꯗꯨꯝ ꯑ ꯇꯤꯔꯛꯄꯗ
ꯀꯃꯥꯏꯅ ꯇꯧꯒꯦꯗꯣ
ꯀꯝ ꯇꯧꯗꯦꯗ ꯍꯥꯏꯗꯤ ꯑꯉꯥꯡ ꯍꯥꯏꯗꯤ ꯅꯨꯡꯁꯤꯕ ꯁꯨꯃꯥꯏꯅ ꯀꯩꯝ ꯐꯥꯎꯗꯦꯕ ꯑꯩꯉꯣꯟꯗ ꯊꯨꯝ ꯕꯤꯠꯇ ꯏꯔꯥꯡꯗ ꯇꯧꯕꯗ ꯃꯤꯁꯦ ꯊꯃꯤꯁꯦꯁꯤ ꯄꯤꯔꯛꯇꯅꯨ ꯑꯗꯨꯒ ꯑꯩꯅ ꯕꯣꯔꯗꯤꯡ ꯂꯩꯕꯅ ꯅꯨꯡꯉꯥꯏꯇ ꯂꯩꯇꯦꯅ ꯑꯩꯅ ꯏꯔꯣꯟꯕꯒꯨꯝꯕ ꯁꯦꯝꯃꯒ ꯑꯆꯥꯄꯣꯠ ꯀꯨꯝꯍꯥꯏꯅ ꯑꯃꯨꯛ ꯄꯤ
ꯑꯁ ꯑꯦꯅꯦ
ꯑꯗ ꯑꯗꯨ ꯄꯤꯕꯗꯨꯁꯨ ꯀꯣ ꯀꯅꯥꯝ ꯑꯇꯩꯗ ꯅꯠꯇꯦ ꯑꯩꯈꯣꯏꯒꯤ ꯃꯤꯁꯇꯀꯣ ꯋꯥ ꯐꯤꯕꯤ
ꯑꯦ ꯑꯗꯨ ꯋꯥꯔꯗꯟꯗꯣ ꯐꯔꯗꯤ ꯑꯗꯨꯝ ꯅꯨꯡꯉꯥꯏꯅꯀꯣ
ꯍꯣꯏ ꯋꯥꯔꯗꯦꯟ ꯅꯥꯜꯂꯤ ꯌꯥꯝ ꯑꯍꯟ ꯅꯠꯇꯕꯅꯤꯅꯀꯣ ꯑꯗꯨꯒꯤ ꯃꯤꯁꯁꯨꯗ ꯄꯤꯑꯦ ꯃꯥꯒꯤꯁꯨ ꯄꯤꯔꯦ ꯈꯔ ꯅꯪꯒꯤ ꯏꯔꯣꯟꯕꯗ ꯍꯥꯎꯋꯦ ꯀꯥꯏꯕꯅ
ꯑꯁ ꯑꯦ ꯅꯦ
ꯅꯨꯡꯉꯥꯏꯕꯅꯦ ꯁꯟꯗꯦꯗꯒ ꯁꯨꯇꯤ ꯂꯩꯕ ꯃꯇꯝꯗ ꯑ ꯁ꯭ꯀꯨꯜꯒꯤ ꯃꯅꯥꯛꯇ ꯕꯣꯔꯗꯤꯡ ꯃꯅꯥꯛꯇ ꯑꯃꯨꯛ ꯌꯦꯡꯕ ꯆꯠꯀꯅꯤ
ꯃꯦꯟꯗꯤꯦ ꯀꯩꯅꯣ ꯁꯅꯥꯅꯕꯝꯇ ꯐꯪꯉꯤꯅ ꯄꯨꯡ ꯑꯅꯤꯒꯨꯝꯕ ꯑꯃ ꯀꯕꯥ ꯀ꯭ꯂꯥꯁ ꯇ ꯏ ꯍꯜꯂꯛ ꯂꯒꯦ ꯑꯁ ꯑꯗꯨ ꯃꯇꯝꯗ ꯍꯦꯟꯅ ꯀꯩꯅꯣ ꯇꯧꯕꯅ ꯅꯨꯡꯉꯥꯏꯕꯅ ꯎꯝ ꯑꯩ ꯑꯩꯅ ꯆꯤꯊꯤ ꯑꯃ ꯄꯤꯕꯅꯦꯕ ꯅꯨꯄꯤ ꯑꯃꯕꯨꯥꯎ ꯑꯗꯨ ꯑꯉꯥꯡ ꯑꯣꯏꯔꯤꯉꯥꯏ ꯀ꯭ꯂꯥꯁ ꯁꯚꯦꯟꯗ ꯑꯩꯠ ꯂ ꯑꯣꯏꯝꯅꯦ ꯑꯗꯨ ꯆꯤꯊꯤꯗꯨ ꯍꯜꯂꯛꯑꯦ ꯍꯜꯂꯛꯂꯒ ꯑꯁ ꯑꯩ ꯇꯜꯂꯤꯦꯗ ꯉꯥꯏꯈꯣꯗ ꯑꯗꯨꯒꯨꯝꯕ ꯀ꯭ꯔꯤ ꯀꯔꯤ ꯍꯥꯏꯔꯛꯏꯕ ꯑꯗꯨꯒ ꯀ꯭ꯂꯥꯁ ꯅꯥꯏꯟꯗ ꯑꯃꯨꯛꯀ ꯍꯜꯂꯦ ꯍꯜꯂꯒ ꯑꯁ ꯉꯥꯏꯈꯣꯠꯇ ꯃꯥꯁꯦ ꯀꯌꯥ ꯀꯩꯅꯣꯒꯨꯝꯁꯨ ꯂꯩꯇꯕ ꯃꯥꯜꯂꯦꯗ ꯑꯃꯨꯛꯀ ꯑꯃꯨꯛ ꯅꯥꯏꯟ ꯍ ꯇꯦꯟꯗ ꯍꯦ ꯍꯂꯒ ꯍꯧ ꯍꯜꯂꯦ ꯑꯗꯨꯗꯗꯤ ꯌꯥꯗꯤ ꯌꯥꯕ ꯍꯧꯔꯝꯂ ꯑꯩꯅ ꯑꯃꯨꯛꯀ ꯇꯣꯛꯈ꯭ꯔꯕ ꯑꯁ ꯇꯣꯛꯈ꯭ꯔꯣꯗ ꯁꯤꯒꯨꯝꯁꯦꯅꯦ ꯑꯩ ꯊꯥꯟꯈ꯭ꯔꯕ ꯑꯃꯨꯛꯀ
ꯅꯪꯁꯨ ꯀꯋꯥ ꯉꯝꯗꯕ ꯀꯥꯏꯅꯦ
ꯑꯗꯨ ꯍꯟꯗꯛꯇꯤ ꯍꯟꯗꯛꯇꯤ ꯑꯉꯥꯡ ꯄꯨꯔ ꯆꯠꯂ ꯂꯩ ꯑꯉꯥꯡ ꯃꯥꯒꯤ ꯑꯉꯥꯡ ꯄꯥꯝꯃꯒ ꯆꯠꯂ ꯂꯩ ꯑꯩꯕꯨꯗꯤ
ꯌꯥꯔꯦꯅ ꯑꯍꯟ ꯑꯍꯟ ꯑꯣꯏꯔꯦꯅ ꯍꯧꯖꯤꯛꯇꯤ ꯅꯪꯁꯨ ꯃꯥꯁꯨ
ꯍꯣꯏ ꯑꯗꯨ ꯑꯣꯏꯔꯁꯨ ꯑꯗꯨꯝ ꯏꯀꯥꯏꯕ ꯍꯥꯏꯕꯗꯤ ꯀꯔꯤ ꯍꯥꯏꯅꯤ ꯑꯩꯅ ꯋꯥꯔꯤꯗꯨ ꯐꯖꯅ ꯁꯥꯔꯁꯨ ꯃꯥꯗꯣ ꯊꯨꯅ ꯆꯠꯅꯤꯡꯉꯥꯏꯒꯤ ꯑꯗꯨꯝ ꯍꯅꯤꯡꯉꯥꯏ ꯑꯗꯨꯝ ꯉꯛꯇ ꯇꯧꯔꯒ ꯂꯩꯔꯛꯏꯕ
ꯑ
ꯎꯝ
ꯎꯝ ꯑꯗꯨꯒ ꯇꯨꯏꯁꯟ ꯆꯠꯄ ꯃꯇꯝꯗꯁꯨ ꯌꯥꯝ ꯅꯨꯡꯉꯥꯏꯕꯅꯤ
ꯎꯝ
ꯑꯩꯈꯣꯏ ꯃꯦꯠꯁꯀꯤ ꯇ꯭ꯋꯁꯟ ꯆꯠꯄꯗ
ꯍꯣꯏ
ꯄꯥꯠꯅꯔ ꯄꯠꯅꯔꯒ ꯐꯝꯗꯅꯀꯣ ꯑꯩꯈꯣꯏꯗꯤ ꯌꯥꯎꯗꯦꯕꯀꯣ ꯑꯩꯈꯣꯏꯗꯤ ꯀ꯭ꯂꯥꯁꯃꯦꯠꯀꯨꯝꯕ ꯀꯨꯜ ꯀꯥꯃꯤꯟꯅꯕꯁꯦ ꯀꯣꯏ ꯀꯣꯏꯅꯗꯦꯕ ꯑꯗꯨꯒ ꯑꯗꯨꯝꯕꯁꯨ ꯇꯧꯒꯦꯅ ꯍꯥꯏꯗꯤ ꯑ ꯀꯣꯏꯕꯨꯗꯤ ꯇꯜꯂꯦ ꯁꯨꯃꯥꯏꯅ ꯏꯔꯥꯡ ꯇꯥꯔꯒ ꯐꯥꯒꯤ ꯐꯔꯥꯡ ꯇꯧꯔꯒ ꯀꯩꯅꯣ ꯇꯧꯕꯗꯣ